ꯑꯣ
ꯍꯜꯂꯣ
ꯀꯩꯅꯣ ꯀꯩꯗꯧꯔꯝꯃꯤꯅꯣ
ꯑꯥ ꯀꯔꯤꯁꯨ ꯇꯥꯗ꯭ꯔꯦ
ꯀꯩꯗꯧꯔꯝꯃꯤꯅꯣ
ꯑꯩ ꯁꯨꯝ ꯋꯥꯛꯀꯤꯡ ꯆꯠꯂꯝꯃꯤꯅꯦ
ꯀꯥꯏꯗꯅꯣ
ꯅꯪꯗꯤ
ꯑꯩꯗꯤ ꯐꯝꯃꯤꯌꯦꯦ
ꯀꯗꯥꯏꯗ ꯀꯅꯥꯒ
ꯑꯩꯗꯤ ꯒꯥꯔꯗꯦꯟꯗ ꯐꯝꯃꯤꯌꯦ ꯏꯃꯥꯟꯅꯕꯤ ꯑꯃꯒ ꯑꯆꯥꯄꯣꯠ ꯆꯥꯔꯝꯃꯒ
ꯑꯣ ꯀꯩ ꯑꯆꯥꯄꯣꯠ ꯆꯥꯏꯅꯣ
ꯕꯣꯔꯥꯒ ꯁꯃꯣꯁꯥꯒ ꯆꯥꯔꯝꯕꯅꯦ ꯅꯪꯗꯤ ꯀꯔꯤꯝ ꯆꯥꯗ꯭ꯔꯣ
ꯑꯣꯍ ꯑꯗꯨꯗꯤ ꯍꯥꯎꯕ꯭ꯔꯣ
ꯍꯥꯎꯋꯦ ꯅꯪꯗꯤ ꯀꯦꯝ ꯆꯥꯗ꯭ꯔꯣ
ꯑꯩꯗꯤ ꯀꯦꯝꯇ ꯆꯥꯗꯦꯗ
ꯀꯩꯒꯤꯅꯣ ꯍꯥꯏꯖꯦ
ꯑꯩꯗꯤ ꯗꯥꯏꯇꯤꯡꯗ ꯂꯩꯌꯦ
ꯑꯣ ꯑꯗꯨꯗꯤ ꯌꯥꯝ ꯐꯩꯅꯦ ꯑꯗꯨꯗꯤ ꯅꯪꯗꯤ ꯁꯣꯐꯠ ꯗꯥꯏꯠ ꯉꯥꯛꯇ ꯆꯥꯔꯝꯃꯅꯤ
ꯍꯣꯏ ꯆꯥꯏꯌꯦ
ꯀꯥꯡꯁꯣꯏꯒꯨꯝꯕ ꯆꯥꯛꯀꯨꯝꯕꯇꯪ ꯆꯥꯕꯤꯗꯣ ꯈꯤꯇꯪ ꯈꯤꯇꯪ ꯑꯣꯜꯂꯒ
ꯍꯣꯏ ꯀꯥꯡꯁꯣꯏꯒꯨꯝꯕꯅ ꯍꯦꯟꯅ ꯄꯥꯝꯖꯩꯌꯦ ꯑꯩꯗꯤ ꯑꯇꯣꯞꯄ ꯎꯝ ꯍꯣꯏ ꯑꯇꯣꯞ ꯄ ꯀꯩꯅꯣ ꯒꯨꯝꯕꯗꯤ ꯄꯥꯝꯗꯦ ꯑꯥ꯬꯬ ꯁꯥꯒꯨꯝꯕꯗꯤ ꯄꯥꯝꯗꯦ ꯀꯥꯡꯁꯣꯏꯒꯨꯝ
ꯑꯗꯨꯗꯤ ꯑꯣꯛꯁꯥ ꯌꯦꯟꯁꯥꯗꯤ ꯆꯥꯗ꯭ꯔꯦ ꯑꯗꯨꯗꯤ
ꯍꯥ
ꯑꯣꯛꯁꯥ ꯌꯦꯟꯁꯥꯒꯨꯝꯕꯗꯤ
ꯑꯣꯛꯁꯥ ꯌꯦꯟꯁꯥꯁꯤꯅꯦ ꯑꯩꯅ ꯈ꯭ꯋꯥꯏꯗꯒꯤ ꯄꯥꯝꯗꯕ ꯆꯤꯟꯖꯥꯛꯁꯦ
ꯑꯁ ꯑꯗꯨꯗꯤ ꯑꯍꯥꯎꯕ ꯃꯁꯛ ꯈꯪꯗꯕꯤ ꯑꯗꯨꯝ ꯂꯩꯗꯣꯔꯦꯀꯣ
ꯒꯤ ꯌꯥꯝꯅ ꯄꯥꯝꯖꯕ
ꯑꯗꯨꯗꯤ ꯑꯍꯥꯎꯕ ꯑꯗꯨꯗꯒꯤ ꯍꯦꯟꯅ ꯍꯥꯎꯕ ꯃꯁꯛꯁꯤ ꯈꯪꯉꯔꯣꯏꯀꯣ ꯑꯗꯨꯗꯤ ꯃꯐꯝꯁꯦ ꯌꯥꯝꯅ ꯐꯖ ꯂꯩꯌꯦ ꯅꯥꯀꯟ ꯅꯥꯀꯟꯗꯁꯨ ꯃꯤ ꯃꯌꯥꯝ ꯂꯩꯌꯦ ꯅꯨꯄꯥ ꯈꯔ ꯅꯨꯄꯤ ꯈꯔꯁꯨ ꯀꯔꯤ ꯀꯔꯤ ꯀꯔꯤ
ꯑꯍꯣꯏ ꯀꯩꯒꯨꯝꯕ ꯄ꯭ꯔꯣꯒꯥꯝ ꯑꯃꯈꯛ ꯂꯩꯕꯁꯨ ꯃꯥꯜꯂꯦ
ꯍꯣꯏ ꯃꯌꯥꯝꯁꯦ ꯄ꯭ꯔꯣꯒꯥꯥꯝ ꯑꯃ ꯄꯥꯡꯊꯣꯛꯑꯝꯕ ꯃꯥꯜꯂꯦ ꯒꯥꯔꯤꯁꯨ ꯌꯥꯝ ꯈꯥꯝꯃꯦꯕ ꯃꯐꯝꯁꯦ ꯑꯗꯣ ꯂꯩꯔꯤꯕ ꯃꯌꯥꯝꯁꯦ ꯀꯩ ꯍꯥꯏꯅꯤ ꯃꯦꯗꯤꯀꯦꯜꯒꯤ ꯂꯥꯏꯟꯗ ꯊꯕꯛ ꯇꯧꯕꯗꯤ ꯃꯥꯟꯗꯦꯀꯣ
ꯑꯗꯣ ꯃꯣꯏꯁꯦ ꯔꯤꯐ꯭ꯔꯦꯁꯃꯦꯟꯒꯨꯝꯕꯗꯤ ꯄꯤꯗꯖꯥꯠꯂꯣ
ꯑꯗꯣ ꯉꯁꯥꯏ ꯂꯣꯏꯔꯝꯃꯗꯧ ꯃꯥꯜꯂꯦ ꯁꯤꯗꯤ ꯂꯣꯏꯅꯔꯛꯄꯩ ꯊꯣꯛꯂꯛꯄ ꯃꯥꯜꯅꯦ ꯂꯩꯔꯤꯕꯔꯤ ꯃꯌꯥꯝꯁꯤꯗꯤ
ꯑꯩꯗꯤ ꯔꯤꯐ꯭ꯔꯦꯁꯃꯦꯟꯒꯨꯝꯕꯗꯣ ꯄꯤꯍꯟꯅꯤꯡꯕ
ꯑꯣ ꯀ ꯀꯩꯗꯪ ꯀꯃꯥꯏꯗ ꯀꯩꯒꯨꯝꯕ ꯄꯔꯦ ꯈꯜꯂꯁꯤꯅꯦ ꯅꯪ ꯀꯃꯥꯏꯅ ꯐꯪꯗꯣꯏꯅꯣꯝꯇ ꯍꯥꯏꯔꯛꯎꯅꯦ
ꯑꯩꯈꯣꯏꯁꯨ ꯄ꯭ꯔꯣꯒꯥꯝ ꯌꯥꯎꯕ ꯂꯥꯛꯏꯅꯦꯅ ꯍꯥꯏꯔꯒ ꯆꯪꯁꯤꯜꯂꯒ ꯂꯧꯗꯣꯏꯅꯤ
ꯑꯗꯨꯗꯤ ꯌꯥꯔꯣꯏꯌꯦ ꯍꯥꯏꯕꯗꯤ ꯑꯩꯈꯣꯏ ꯁꯦꯠꯂꯤꯕ ꯐꯤꯖꯣꯜꯁꯤꯒꯗꯤ ꯆꯠꯅꯔꯣꯏꯌꯦ ꯑꯁꯤꯒꯤꯗꯗꯤ ꯑꯩꯈꯣꯏꯒ ꯃꯔꯤ ꯂꯩꯅꯕ ꯃꯥꯟꯗ
ꯆ ꯆꯟꯅꯗ꯭ꯔꯒꯁꯨ ꯑꯩꯈꯣꯏ ꯁꯨꯝ ꯏꯀꯥꯏꯕꯁꯦ ꯈꯪꯗꯕꯤꯗ ꯃꯥꯏꯁꯦ ꯊꯥꯒꯠꯂꯒ ꯑꯗꯨꯝ ꯆꯪꯕ ꯌꯥꯒꯗ꯭ꯔꯅ ꯈꯜꯂꯦ
ꯑꯗꯨꯗꯤ ꯅꯪꯒꯤꯗꯨꯣ ꯈꯤꯇꯪ ꯂꯨꯏꯒꯦ ꯋꯥꯔꯤꯗꯣ ꯑꯗꯨꯗꯤ ꯉꯥꯛꯇꯪ ꯊꯝꯀꯣ ꯑꯇꯣꯞꯄ ꯋꯥꯔꯤ ꯁꯥꯥꯁꯦ
ꯑꯁ ꯂꯨꯕ꯭ꯔꯥꯅꯦ ꯑꯩꯒꯤꯁꯤꯐꯥꯎ ꯂꯨꯗꯕ꯭ꯔꯅꯗꯤ ꯈꯜꯂꯤꯂ ꯑꯩꯅ ꯉꯥꯡꯊꯣꯛꯈꯤꯕ ꯀꯥꯟꯗ
ꯂꯨꯗꯦꯗ ꯀꯩꯁꯨꯝ ꯀꯩꯁꯨꯝ ꯅꯠꯇꯦ ꯂꯨꯏꯌꯦꯕ ꯂꯨꯏꯕ ꯂꯨꯏꯌꯦꯕ ꯀꯩꯅꯣꯅꯦ ꯅꯪꯗꯤ ꯄꯩꯁꯥ ꯅꯨꯡꯁꯥꯒ ꯑꯝꯇ ꯄꯥꯏꯗ꯭ꯔꯣ ꯄꯩꯁꯥ ꯄꯥꯏꯗ꯭ꯔꯕꯅꯤꯅꯪ ꯃꯤꯅ ꯀꯅꯥ ꯆꯠꯅ ꯇꯤꯟꯅ ꯅꯤꯡꯗ꯭ꯔꯤ ꯕꯦꯝ ꯍꯧꯖꯤꯀꯥꯟꯁꯤꯗꯤ
ꯑꯩꯈꯣꯏ ꯆꯨꯝꯃꯦ ꯆꯨꯝꯗꯣꯏꯅꯗꯣ ꯀꯩꯒꯤꯅꯣꯗꯤ ꯄꯩꯁꯥ ꯄꯥꯏꯗꯕ ꯑꯩꯈꯣꯏꯗꯤ ꯆꯥꯒꯅꯨ ꯄꯩꯁꯥ ꯄꯥꯏꯗꯕ ꯑꯩꯈꯣꯏꯗꯤ ꯍꯤꯡꯒꯅꯨ ꯍꯥꯏꯕꯒꯤ ꯃꯑꯣꯡꯗꯀꯣ ꯂꯥꯛꯑꯦꯕ ꯃꯇꯝꯁꯤꯅꯅꯤ ꯃꯇꯝꯁꯤꯅ ꯖꯨꯛꯁꯤꯅꯅꯤ ꯖꯨꯛꯁꯤꯅ
ꯄꯨꯒꯦ ꯍꯥꯏꯕꯁꯨ ꯐꯪꯖꯜꯂꯛꯇ꯭ꯔꯦ ꯍꯥꯏꯕ ꯄꯣꯠꯁꯦ
ꯀꯩ ꯍꯥꯏꯕ
ꯄꯨꯒꯦ ꯍꯥꯏꯕꯁꯨ ꯐꯪꯖꯜꯂꯛꯇ꯭ꯔꯦꯕ ꯄꯣꯠꯁꯦ ꯑꯗꯣ ꯑꯩ ꯈꯔꯗꯤ ꯅꯨꯡꯉꯥꯏꯇꯕ ꯑꯃ ꯐꯤꯜ ꯇꯧꯋꯦ ꯍꯥꯏꯕꯗꯤ ꯃꯣꯏ ꯃꯣꯏ ꯃꯊꯟꯇ ꯆꯠꯈꯤꯕ ꯑꯗꯨꯒ ꯍꯣꯏꯁꯦ ꯊꯃꯝꯕ ꯑꯗꯨꯗꯤ ꯅꯨꯡꯉꯥꯏꯇꯦ ꯑꯗꯨ ꯈꯤꯇꯪꯗꯤ
ꯅꯨꯡꯉꯥꯏꯇ꯭ꯔꯦ ꯍꯥꯏꯔꯒꯁꯨ ꯀꯔꯤꯗꯤ ꯎꯄꯥꯏ ꯂꯩ ꯑꯩꯈꯣꯏ ꯁꯨꯝ ꯍꯤꯡꯕ ꯇꯥꯕꯅꯤ
ꯃꯥꯅꯦ ꯑꯗꯨꯕꯨꯗꯤ ꯁꯦꯞꯅꯦ ꯑꯃꯔꯣꯝꯗꯕꯨꯗꯤ
ꯃꯣꯏꯒꯤ ꯃꯣꯏꯒꯤ ꯀꯩꯅꯣ ꯃꯣꯏꯒꯤ ꯌꯥꯀꯥ ꯌꯦꯡꯉꯒ ꯊꯕꯛ ꯇꯧꯔꯣꯏꯗꯕꯅꯦ ꯑꯩꯈꯣꯏ
ꯃꯥꯅꯦ ꯃꯥꯅꯦ ꯂꯨꯄꯥ ꯐ ꯐꯇꯤ ꯑꯃ ꯅꯤꯐꯨ ꯑꯃ ꯌꯥꯡꯈꯩ ꯑꯃꯗꯤ ꯍꯠ ꯁꯦꯞ ꯇꯧꯗꯣꯏꯅꯦꯕ ꯑꯩꯈꯣꯏ
ꯃꯥꯅꯦ ꯃꯥꯅꯦ ꯆꯨꯝꯃꯦ
ꯃꯅ ꯈꯟꯗꯣꯛꯄꯗ ꯇꯥꯕꯅꯦ ꯑꯐꯕꯔꯣꯝꯗ
ꯍꯥꯥ
ꯑꯗꯣ ꯅꯪꯗꯤ ꯍꯧꯖꯤꯛ ꯑꯗꯨꯝ ꯆꯠꯂꯤꯕꯣ ꯋꯥꯛꯀꯤꯡ ꯆꯠꯄꯁꯦ
ꯆꯠꯂꯤ ꯑꯩꯁꯦ ꯀꯩꯅꯣ ꯑꯔꯨꯝꯕ ꯄꯣꯠꯂꯨꯝ ꯑꯃꯁꯨ ꯊꯥꯡꯒꯠꯂꯤꯕ ꯄꯣꯠꯁꯦ
ꯑꯣ ꯑꯗꯨꯗꯤ ꯌꯥꯝꯅ ꯋꯥꯕ ꯁꯪꯁꯥꯔꯁꯤꯗ ꯈ꯭ꯋꯥꯏꯗꯒꯤ ꯋꯥꯕ ꯄꯣꯠꯂꯨꯝꯅꯦ ꯍꯥꯏꯅꯔꯤꯕꯅꯦ ꯑꯗꯨꯗꯤ
ꯁꯦ ꯁꯤꯒꯤ ꯄꯣꯠꯂꯨꯝꯁꯦ ꯊꯥꯡꯗꯈ꯭ꯔꯒꯗꯤ ꯑꯩꯁꯦ ꯈꯔ ꯅꯨꯡꯉꯥꯏꯒꯗꯕ ꯃꯥꯜꯜꯂꯤꯦ ꯏꯁꯥꯁꯦ
ꯅꯪꯒ ꯂꯩ ꯀ ꯀꯩ ꯆꯥꯥꯁꯜꯂꯨꯕ ꯌꯥꯎꯒꯦ
ꯑꯩꯁꯦ ꯉꯁꯥꯏ ꯑꯌꯨꯛꯇꯒꯤ ꯇꯧꯗ꯭ꯔꯤꯕ ꯁꯤꯒꯤ ꯊꯕꯛꯁꯦ ꯑꯗꯨꯗꯨꯒꯤ ꯏꯁꯥꯗ ꯇꯧꯅꯤꯡꯕ ꯐꯤꯜ ꯑꯃ ꯄꯣꯛꯂꯛꯄ ꯍꯥꯏꯇꯥꯔꯦ
ꯑꯣ ꯑꯗꯨꯗꯤ ꯍꯣꯇꯦꯜ ꯌꯧꯔꯀꯥꯟꯗ ꯐꯖꯅ ꯇꯧꯕ ꯑꯣꯏꯗꯣꯏꯔꯥ ꯅꯠꯇ꯭ꯔ
ꯍꯣꯏ ꯇꯧꯗꯣꯏꯅꯦ ꯍꯧꯖꯤꯛ ꯉꯥꯏꯍꯥꯛ ꯂꯩꯔꯒ ꯑꯩꯗꯣ ꯆꯪꯉꯅꯤꯕ ꯑꯗꯨꯗꯨꯒ ꯇꯧꯕ ꯌꯥꯒꯗ꯭ꯔꯅ ꯌꯦꯡꯂꯡꯨꯔꯅꯤ ꯑꯗꯨꯒ ꯇꯧꯊꯣꯛꯄ ꯌꯥꯔꯒꯗꯤ ꯇꯧꯊꯣꯛꯑꯅꯤ
ꯑꯣ ꯑꯣ ꯐꯔꯦ ꯐꯔꯦ ꯑꯗꯨꯗꯤ ꯑꯗꯨ ꯌꯥꯡꯗꯤ ꯌꯥꯡꯒꯅꯤ
ꯍꯟꯀꯠꯈꯤꯅ
ꯍꯣꯏ ꯍꯣꯏ ꯇꯧꯒ ꯇꯝꯅ ꯇꯧꯣ ꯈꯔ ꯍꯣꯠꯅꯗ꯭ꯔꯒꯗꯤ ꯀꯥꯏ ꯌꯥꯗꯣꯏꯅꯣ ꯂꯣꯏꯅ ꯐ꯭ꯔꯤꯖꯈ꯭ꯔꯗꯤ ꯌꯥꯔꯣꯏꯌꯦ
ꯍꯣꯠꯅꯕ ꯌꯥꯎꯗꯅ ꯄꯨꯟꯁꯤꯗꯤ ꯍꯤꯡꯕ ꯌꯥꯕ ꯅꯠꯇꯦ ꯅꯠꯇ꯭ꯔꯥ
ꯌꯥꯗꯦ ꯌꯥꯗꯦ ꯍꯣꯠꯅꯗ꯭ꯔꯒꯗꯤ ꯑꯗꯨꯝ ꯋꯥꯔꯒ ꯂꯩꯕ ꯇꯥꯕꯅꯦ ꯎꯄꯥꯏ ꯁꯨꯛꯂꯩ ꯂꯩꯇꯦ ꯑꯗꯨ ꯀꯟꯕ ꯉꯝꯕ ꯅꯠꯇꯦ ꯀꯅꯥꯝꯇꯅ
ꯍꯣꯏ ꯑꯗꯣ ꯅꯪꯗꯤ ꯍꯧꯖꯤꯛ ꯀꯩꯗꯧꯕ ꯊꯣ ꯀꯩꯗꯧꯕ ꯊꯣꯛꯂꯛꯏꯅꯣ ꯀꯃꯥꯏ ꯇꯧꯕꯅꯣ
ꯑꯩꯁꯦ ꯏꯃꯥꯟꯅꯕꯤ ꯑꯃ ꯏꯃꯥꯟꯅꯕꯤ ꯑꯃꯅ ꯑꯆꯥꯄꯣꯠ ꯄꯤꯔꯝꯃꯦ ꯑꯗꯨꯒ ꯃꯥꯅ ꯑꯆꯥꯄꯣꯠꯇꯣ ꯄꯤꯔꯝꯃꯦ ꯑꯗꯨ ꯗꯨ ꯆꯥꯕꯗꯣ ꯁꯨꯝ ꯊꯣꯛꯂꯛꯄꯅꯦ ꯑꯗꯣ ꯉꯥꯏꯍꯥꯛ ꯐꯝꯃꯒ ꯂꯩꯒꯦꯑ ꯑꯗꯣ ꯉꯥꯍꯥꯛ ꯂꯩꯔꯒꯕꯨꯗꯤ ꯆꯪꯉꯗꯕꯅꯤ
ꯈꯔ ꯆꯪꯒꯗꯕ꯭ꯔꯥ ꯀꯃꯥꯏꯅ ꯇꯧꯕꯅꯣ ꯆꯪꯕꯒꯤ ꯐꯤꯕꯝ
ꯑꯧ ꯉꯥꯏꯍꯥꯛ ꯂꯩꯔ ꯆꯪꯉꯅꯤ ꯀꯩꯗꯧꯔꯨꯅꯤ ꯁꯨꯝ ꯐꯝꯗꯅ ꯂꯩꯔꯒ ꯁꯤꯗ
ꯎꯝ ꯐꯩ ꯑꯩꯈꯣꯏꯁꯤꯕꯨ ꯉꯥꯡ ꯉꯥꯡꯉꯣꯏꯗꯕꯖꯥꯠꯂꯥ ꯀꯃꯥꯏꯅ ꯇꯧꯕꯅꯣ
ꯑꯩꯈꯣꯏꯁꯦ ꯑꯗꯨꯝ ꯃꯣꯏꯗꯤ ꯌꯥꯝ ꯀꯟꯅ ꯁꯥꯇ꯭ꯔ ꯌꯥꯝꯕꯅꯤꯅ ꯌꯦꯡꯁꯤꯟꯗꯕꯅꯤꯅ ꯀꯩꯁꯨ ꯉꯥꯡꯗꯧꯗꯤ ꯃꯥꯜꯂꯦ ꯑꯗꯒꯤ ꯇꯥꯔꯤꯕ ꯃꯌꯥꯝ ꯏꯁꯦ ꯃꯌꯥꯝꯗꯨꯁꯨ ꯑꯗꯨꯝ ꯐꯠꯇꯕꯗꯤ ꯀꯌꯥ ꯃꯥꯥꯟꯂꯦ ꯑꯗꯨꯝ ꯑꯐꯕ ꯉꯥꯛꯇ ꯃꯥꯜꯂꯦ ꯑꯩꯈꯣꯏꯅ ꯍꯥꯟꯗꯤ ꯃꯥꯡꯕ ꯌꯥꯕ ꯃꯥꯎꯑ ꯀꯩꯁꯨꯝ ꯍꯥꯏꯗꯦꯅ ꯑꯗꯣ ꯈꯪꯗꯦ ꯑꯥꯝ ꯃꯄꯨꯒꯤ ꯅꯣꯡꯃꯗꯨ ꯑꯗꯨ ꯍꯦꯛ ꯇꯥꯔꯒꯗꯤ ꯑꯩꯈꯣꯏꯁꯨ ꯂꯥꯏꯕꯛ ꯊꯤꯕꯗꯤ ꯑꯣꯏꯗꯣꯏꯅꯦꯕ
ꯑꯐꯕꯒꯤꯁꯨ ꯑꯗꯨꯝ ꯐꯠꯇꯕ ꯖꯒꯥ ꯑꯃꯗꯤꯕꯨ ꯑꯗꯨꯝ ꯂꯩꯕꯅꯤꯀꯣ ꯑꯗꯣ ꯑꯩ ꯑꯩꯈꯣꯏꯁꯦ ꯍꯨꯔꯥꯟꯕꯒꯤ ꯇꯔꯥꯅꯤ ꯃꯄꯨꯒꯤ ꯅꯣꯡꯃ ꯍꯥꯏꯕ ꯑꯃꯁꯨ ꯂꯥꯛꯀꯅꯤꯕ ꯑꯗꯨ ꯂꯥꯛꯑꯒꯗꯤ ꯑꯩꯈꯣꯏꯁꯦ ꯑꯃꯨꯛꯁꯨ ꯆꯥꯗꯣꯔꯤꯕ ꯈꯣꯟꯊꯤꯒꯨꯝꯕꯖꯦ
ꯑꯗꯣ ꯉꯁꯤꯒꯤꯗꯤ ꯂꯥꯛꯇꯕꯗꯤ ꯑꯣꯏꯁꯅꯨ ꯂꯥꯛꯁꯨ ꯂꯥꯛꯍꯟꯅꯤꯡꯗꯦ ꯉꯁꯤꯒꯤꯗꯤ ꯍꯥꯏꯕꯗꯤ ꯉꯁꯤꯅ ꯇꯥꯕꯖꯨ ꯂꯣꯏꯔꯕꯅꯦꯕ ꯃꯐꯝꯗꯨꯗ ꯑꯩꯈꯣꯏꯁꯦ
ꯂꯥꯛꯑꯒꯁꯨ ꯀꯩꯁꯨ ꯀꯥꯏꯗꯦꯅ ꯈꯜꯂꯤꯗ ꯀꯩꯒꯤꯅꯣꯗꯤ ꯉꯁꯤꯅ ꯂꯣꯏꯔꯕꯅꯤꯅ ꯈꯣꯟꯊꯤ ꯆꯥꯔꯖꯨ ꯉꯁꯤ ꯈꯛꯇꯪ ꯆꯥꯊꯣꯛꯑꯒ ꯂꯣꯏꯔꯦ ꯅꯠꯇ꯭ꯔꯥ
ꯊꯥꯗꯣꯛꯄꯕꯨꯗꯤ ꯌꯥꯏ ꯍꯥꯏꯕꯕꯨ ꯁꯨꯝ ꯅꯨꯡꯉꯥꯏꯇꯕ ꯑꯃꯗꯤ ꯈꯜꯂꯤꯗꯅ ꯍꯥꯏꯗꯤ ꯏ ꯁꯤꯑꯉꯥꯡꯒꯩꯖꯦꯅ ꯈꯟꯅꯕꯗꯣ ꯃꯣꯏꯅ ꯑꯗꯨꯗꯨ ꯅꯨꯡꯉꯥꯏꯖꯗꯕ
ꯍꯣꯏ ꯑꯗꯨꯕꯨꯗꯤ ꯆꯨꯝꯕ ꯑꯗꯣ
ꯍꯥꯏꯕꯗꯤ ꯑꯩꯈꯣꯏꯒꯤ ꯑꯣꯖꯥ ꯃꯌꯥꯝꯗꯨꯒꯤ ꯁꯛ ꯇꯥꯛꯒꯩꯗꯨꯅ ꯍꯥꯏꯕꯗꯤ ꯅꯣꯏꯁꯦ ꯈꯔ ꯆꯠꯀꯗꯕ ꯋꯥꯠꯂꯤ ꯈꯣꯠꯂꯤ ꯍꯥꯏꯔꯤꯕꯅꯤꯅ ꯑꯩꯈꯣꯏ ꯃꯊꯪ ꯃꯊꯪꯒꯤ ꯃꯊꯪ ꯔꯥꯎꯟ ꯂꯥꯛꯄꯗ ꯇꯥꯔꯒꯗꯤ ꯑꯩꯈꯣꯏꯗ ꯅꯨꯡꯉꯥꯏꯇꯦꯗꯅ ꯁꯨꯝ ꯃꯣꯏ ꯁ꯭ꯀꯨꯜꯁꯤꯗꯤ ꯌꯥꯝ ꯇꯟꯕꯅꯦꯅ ꯐꯖꯕ ꯑꯗ ꯏꯃꯥꯟꯅꯕꯤ ꯑꯃ ꯂꯩꯕꯖꯤꯖꯨ ꯌꯥꯝ ꯀꯟꯅ ꯐꯣꯟꯃꯦꯠꯇꯅ ꯂꯩꯔꯦ ꯇꯧꯔꯤꯁꯦ ꯀꯩꯗꯧꯗꯣꯏꯅꯣ ꯈꯪꯗ꯭ꯔꯦ ꯇꯧꯔꯤꯁꯦ ꯃꯥꯁꯨ ꯉꯥꯎꯔꯦ ꯐꯣꯟꯗ
ꯐꯣꯟꯗ ꯉꯥꯎꯗꯕꯕꯨ ꯀꯅꯥ ꯂꯩꯔꯤ ꯍꯧꯖꯤꯛ ꯃꯇꯝꯁꯤꯗꯕꯨ
ꯑꯩꯒꯤ ꯉꯥꯎꯕ ꯑꯣꯏꯗꯦ ꯑꯩꯗꯤ ꯋꯥꯔꯤ ꯃꯔꯨ ꯑꯣꯏꯕ ꯇꯪꯅꯦ ꯄꯥꯏꯔꯤꯖꯦ ꯑꯩꯅ
ꯅꯪ ꯉꯥꯎꯗꯤꯌꯥ
ꯎꯝ ꯎꯝ
ꯑꯗꯨꯃꯥꯏꯅꯗꯤ ꯆꯤꯟꯗꯤ ꯊꯤꯅꯔꯣꯏ ꯁꯤꯗ
ꯎꯝ ꯍꯣꯏ ꯍꯣꯏ ꯍꯣꯏ ꯍꯣꯏ ꯉꯥꯎꯋꯦ ꯉꯥꯎꯋꯦ ꯌꯥꯔꯦꯀꯣ ꯂꯣꯏꯁꯤꯜꯂꯒꯤ ꯋꯥꯔꯤꯁꯦ ꯁꯤ
ꯁꯨꯃꯥꯏꯅ ꯑꯁꯦꯡ ꯑꯁꯦꯡꯅ ꯊꯃꯣꯏ ꯁꯦꯡ ꯁꯦꯡꯅ ꯍꯥꯏꯅꯔꯒꯗꯤ ꯑꯩꯈꯣꯏꯁꯨ ꯅꯨꯡꯉꯥꯏꯗꯅ ꯋꯥꯔꯤ ꯁꯥꯟꯅꯕꯗꯣ
ꯍꯣꯏ ꯑꯗꯣ ꯃꯐꯝ ꯃꯐꯝꯁꯦ ꯅꯪ ꯀꯌꯥꯝ ꯀꯨꯏꯔꯒꯦ ꯂꯥꯛꯄ ꯑꯁꯤ ꯃꯐꯝꯁꯦ ꯀꯌꯥꯔꯛ ꯁꯨꯔꯒꯦ
ꯀꯩ ꯍꯥꯏꯕ
ꯃꯁꯤꯒꯤ ꯃꯐꯝꯁꯤꯗ ꯅꯪ ꯂꯥꯛꯄ ꯀꯌꯥꯔꯛ ꯁꯨꯔꯒꯦꯕ ꯑꯁꯤꯒꯤ ꯃꯐꯝ ꯅꯪ
ꯉꯁꯤꯒ ꯊꯥꯔꯒ ꯑꯍꯨꯝꯃ ꯑꯍꯨꯝ ꯃꯔꯤꯃꯨꯛꯇꯤ ꯁꯨꯔꯕ ꯃꯥꯜꯂꯦ ꯑꯩ ꯁꯨꯝ ꯈꯟꯕꯗ
ꯑꯗꯣ ꯃꯐꯝ ꯑꯁꯤ ꯏꯆꯤꯛ ꯆꯤꯛꯑꯒ ꯌꯥꯝꯅ ꯅꯨꯡꯉꯥꯏꯕ ꯍꯥꯏꯕꯗꯨ ꯑꯣꯏꯌꯦ
ꯍꯣꯏ ꯀꯩ ꯍꯥꯏꯅꯤ ꯍꯛꯆꯥꯡ ꯁꯥꯖꯦꯜꯒꯨꯝꯕ ꯀꯩꯒꯨꯝꯕ ꯑꯃ ꯇꯧꯕꯗ ꯌꯥꯝꯅ ꯏꯪꯅ ꯆꯤꯛꯅ ꯇꯧꯕꯗꯣ
ꯍꯣꯏ ꯍꯛꯆꯥꯡ ꯁꯥꯖꯦꯜꯑꯣꯏ ꯀꯩꯑꯣꯏ ꯑꯗꯒꯤ ꯏꯁꯥꯗ ꯌꯥꯝꯅ ꯏꯪ ꯏꯪ ꯂꯥꯎꯕ ꯑꯃ ꯐꯥꯎꯍꯟꯕꯗꯣ ꯋꯥꯈꯜꯒꯁꯦ ꯌꯥꯝꯅ ꯅꯨꯡꯉꯥꯏꯍꯜꯂꯒ ꯑꯩꯈꯣꯏꯒꯤ ꯑꯋꯥꯕ ꯑꯝꯇ ꯆꯪꯗ꯭ꯔꯒ ꯅꯨꯡꯉꯥꯏꯕꯤꯗꯣ ꯑꯗꯨ ꯑꯣꯏꯌꯦꯕ
ꯎ ꯍꯣꯏ ꯑꯩꯈꯣꯏ ꯄꯥꯏꯔꯤꯕ ꯐꯣꯟꯁꯦ ꯈꯤꯇꯪ ꯐꯖꯔꯝꯃꯒꯗꯤ ꯑꯃꯨꯛ ꯌꯥꯝꯇ ꯅꯨꯡꯉꯥꯏꯖꯒꯗꯕꯅꯦꯅ ꯈꯜꯂꯦ ꯏꯗꯤ
ꯍꯥꯥ
ꯑꯩꯈꯣꯏꯅ ꯄꯥꯏꯔꯤꯕ ꯐꯣꯟꯁꯦ ꯁꯤꯁꯦ ꯈꯤꯇꯪꯒ ꯐꯖꯔꯝꯃꯗꯤ ꯍꯦꯟꯅ ꯅꯨꯡꯉꯥꯏꯅꯤꯅ ꯈꯟꯖꯔꯤꯕ ꯋꯥꯈꯜꯗ ꯑꯩꯗꯤ
ꯍꯣꯏ
ꯎꯝ ꯐꯖꯔꯗꯣꯏꯅꯦꯕ ꯍꯦꯟꯅ ꯑꯥ ꯍꯥꯏꯔꯛꯑꯣ
ꯑꯗꯣ ꯍꯧꯖꯤꯛꯀꯥꯟꯁꯤꯕꯨ ꯀꯃꯥꯏ ꯀꯃꯥꯏ ꯍꯤꯡꯉꯒꯦ
ꯁꯨꯖꯤ ꯀꯥꯟꯁꯤ ꯁꯦ ꯏꯒꯗꯕ ꯄꯥꯒꯗꯕ ꯌꯥꯝꯅ ꯈ꯭ꯋꯥꯡ ꯀꯣꯏꯔ ꯍꯤꯡꯉꯤꯕꯅꯤꯅꯦ ꯑꯩꯈꯣꯏꯁꯦ ꯑꯗꯒꯤ ꯄꯨꯡ ꯇꯔꯨꯛꯇ ꯍꯧꯒꯠꯄꯤ ꯑꯃꯁꯨ ꯌꯥꯝ ꯀꯟꯅ ꯇꯧꯔꯤ ꯃꯁꯤ ꯑꯩꯅ ꯈ꯭ꯋꯥꯏꯗꯒꯤ ꯄꯥꯝꯖꯗꯕ ꯊꯕꯛꯅꯦꯕ ꯍꯣꯏ ꯍꯣꯏ ꯍꯣꯏ ꯃꯤꯅ ꯇꯨꯝꯕ ꯅꯨꯡꯉꯥꯏ ꯈꯠꯂꯛꯄ ꯇꯥꯏꯃꯤꯡꯅꯦꯕ ꯄꯨꯡ ꯇꯔꯨꯛ ꯇꯔꯦꯠ ꯍꯥꯏꯁꯤꯗꯤ ꯑꯗꯨꯗ ꯃꯣꯏꯅ ꯇꯧꯔꯤꯗꯨꯗꯤ ꯐꯖꯗꯦꯀꯣ ꯌꯥꯝꯅ
ꯑꯩꯈꯣꯏꯗ ꯌꯥꯝꯅ ꯅꯨꯡꯉꯥꯏꯍꯟꯗꯕ ꯊꯃꯣꯏꯁꯤꯗ ꯌꯥꯝꯅ ꯇꯥꯁꯣꯟꯅ ꯊꯤꯟꯕꯒꯤ ꯇꯥꯏꯞꯇ ꯑꯃ ꯇꯧꯋꯦꯕ
ꯑꯗꯨꯕꯨ ꯀꯩ ꯍꯥꯏꯔꯒꯧ ꯐꯍꯟꯗꯣꯏꯅꯣ ꯈꯪꯗ꯭ꯔꯦꯕ
ꯑ ꯃꯥꯁꯦ ꯑꯃꯨꯛꯨꯛ ꯃꯥꯒꯤ ꯑꯃ ꯊꯥꯁꯤ ꯊꯥꯅꯕ ꯍꯧꯔꯛꯄ ꯑꯄꯤꯗꯣ ꯑꯗꯨꯗꯣ ꯇꯧꯔꯤꯅꯦꯕ ꯆꯨꯡꯇꯅ ꯑꯗꯨꯒꯤꯅꯦꯕ ꯃꯥꯅ ꯇꯧꯔꯤꯗꯣ ꯑꯗꯣ ꯑꯃꯨꯛ ꯐꯕ꯭ꯔꯅ ꯌꯦꯡꯉ ꯌꯦꯉꯁꯦ ꯍꯥꯏꯕꯗꯤ ꯈꯔ ꯌꯦꯡꯉꯁꯦꯕ ꯀꯃꯥꯏ ꯀꯃꯥꯏꯅ ꯇꯧꯒꯦ ꯍꯥꯏꯕꯗꯣ
ꯃꯥꯅꯦ ꯃꯥꯅꯦ ꯀꯩꯁꯨꯝ ꯀꯨꯏꯅ ꯆꯠꯂꯑꯣ ꯃꯥꯅ ꯇꯧꯋꯤ ꯊꯕꯛꯇꯣ ꯑꯗꯨꯝ ꯐꯔꯛꯀꯅꯤ ꯈꯜ ꯂꯩꯔꯒ
ꯍꯦꯛ ꯐꯠꯇꯕꯤꯗ ꯍꯦꯛ ꯍꯦꯟꯖꯜꯂꯛ ꯇꯥꯔꯒꯗꯤ ꯑꯃꯨꯛꯁꯨ ꯅꯨꯡꯉꯥꯏꯇꯦꯗꯅ
ꯍꯣꯏ ꯍꯦꯟꯖꯜꯂꯒ ꯑꯗꯨꯝ ꯍꯦꯟꯖꯟꯕꯒꯤ ꯊꯕꯛ ꯑꯗꯨꯝ ꯂꯥꯛꯆꯔꯖꯅꯤ ꯁꯤꯗ ꯈꯟꯖꯜꯂꯒꯨꯝ ꯁꯤꯁꯦ ꯃꯐꯝꯁꯦ ꯐꯣꯟ ꯑꯃꯒ ꯄꯥꯏꯔꯒ ꯐꯣꯇꯣ ꯅꯝꯕꯗ ꯌꯥꯝ ꯐꯖ ꯐꯗꯕ ꯑꯣꯏꯔꯦ ꯁꯤꯗꯒꯤ ꯁꯨꯃꯥꯏꯅꯒ ꯂꯧꯕ ꯃꯇꯝꯗ
ꯍꯣꯏ ꯐꯖꯅꯤ ꯐꯖꯅꯤ ꯑꯗꯨꯒ ꯑꯩꯈꯣꯏꯒꯤ ꯁꯤꯅꯔꯤꯁꯨ ꯑꯗꯒꯤ ꯑꯁꯛ ꯑꯃꯥꯡꯗ ꯂꯩꯔꯒ ꯑꯩꯈꯣꯏꯒꯤ ꯀꯩ ꯍꯥꯏꯅꯤ
ꯂꯩꯔꯤ ꯑꯩꯒꯤ ꯅꯥꯀꯟꯗ ꯐꯝꯕꯤꯕ ꯏꯃꯥꯟꯅꯕꯤꯁꯦ ꯃꯥꯒꯤꯗꯤ ꯈꯗꯤ
ꯍꯣꯏ ꯇꯋ ꯌꯥꯕꯅꯦ ꯁꯤꯁꯨ ꯌꯥꯗꯤ ꯌꯥꯕꯅꯦ ꯃꯥꯒꯤ ꯁꯤꯁꯨ ꯑꯗꯣ ꯑꯩꯗꯤ ꯐꯣꯇꯣꯒꯨꯝꯕꯁꯦ ꯀꯌꯥ ꯏꯟꯇ꯭ꯔꯦꯁ ꯌꯥꯝꯅ ꯂꯩꯕꯗꯤ ꯑꯣꯏꯗꯦꯕ
ꯑꯥ ꯐꯣꯇꯣ ꯍꯥꯏꯕꯗꯤ ꯁꯨꯝ ꯀꯩꯅꯣ ꯃꯐꯝꯁꯤꯕꯨꯅꯤꯗ
ꯍꯥꯏꯕꯗꯤ ꯇꯣꯉꯥꯟꯅ ꯑꯩꯅ ꯄꯥꯝꯖꯕ ꯐꯣꯇꯣꯒ꯭ꯔꯥꯐꯔ ꯑꯃ ꯂꯩꯖꯕꯅꯤꯅꯅꯦ ꯃꯉꯣꯟꯗ ꯈꯔ ꯀꯥꯞꯍꯜꯂꯕꯅ ꯍꯦꯟꯅ ꯄꯥꯝꯖꯩꯌꯦꯕ ꯑꯩꯉꯣꯟꯗ ꯑꯇꯣꯞ ꯑꯇꯣꯞꯄꯗ ꯀꯥꯞꯄꯟꯕꯁꯦ ꯑꯩꯉꯣꯟꯗ ꯀꯌꯥ ꯅꯨꯡꯉꯥꯏꯇꯕꯩ ꯇꯥꯏꯞꯇ ꯇꯧꯕꯒꯤ
ꯑꯣ ꯑꯣ ꯈꯪꯉꯦ ꯈꯪꯉꯦ ꯅꯪꯒꯤ ꯍꯣꯏ ꯍꯣꯏ ꯅꯪ ꯈꯪꯉꯦ ꯈꯪꯉꯦ ꯅꯪ ꯄꯥꯝꯖꯕ ꯐꯣꯇꯣ ꯍꯨꯀꯥꯞꯇꯣ ꯑꯩ ꯈꯪꯉꯦ ꯈꯪꯉꯦ
ꯑꯗꯨꯒꯨꯝꯕꯒꯤ ꯐꯣꯇꯣꯣ ꯀꯥꯞꯇꯣ ꯅꯠꯇ꯭ꯔꯒꯗꯤ ꯑꯩꯁꯦ ꯐꯣꯇꯣ ꯀꯥꯞꯄꯁꯦ ꯑꯇꯣꯞꯄꯅ ꯀꯥꯞꯄꯁꯦ ꯌꯥꯝꯅ ꯅꯨꯡꯉꯥꯏꯇꯕ ꯍꯥꯏꯇꯥꯔꯦ ꯏꯁꯥꯗ ꯏꯄꯦꯟ ꯄꯦꯟꯖꯗꯕꯩ ꯇꯥꯏꯞꯇ ꯇꯧꯕ ꯍꯥꯏꯇꯥꯔꯦ
ꯍꯣꯏ ꯑꯗꯨꯗꯤ ꯑꯗꯨꯗꯤ ꯑꯗꯨꯝ ꯃꯥꯒ ꯈꯔ ꯎꯅꯕꯗ ꯑꯣꯏꯅ ꯀꯥꯞꯄꯤꯔꯣ ꯐꯣꯇꯣꯁꯦ ꯑꯗꯨꯗꯤ
ꯍꯣꯏ ꯑꯗꯨꯒ ꯎꯅꯕꯗ ꯍꯣꯏ ꯎꯅꯕꯗ ꯀꯥꯞꯄꯟꯗꯣꯏꯅꯦ ꯅꯠꯇ꯭ꯔꯒꯗꯤ ꯑꯃꯨꯛꯁꯨ ꯇꯟꯕ ꯑꯗꯣ ꯎꯅꯕꯗ ꯀꯥꯞꯄ ꯍꯥꯏꯁꯦ ꯍꯧꯖꯤꯛꯀꯥꯟꯗꯤ ꯀꯌꯥ ꯀꯥꯞꯅꯤꯡꯕꯁꯨ ꯄꯣꯛꯇ꯭ꯔꯦꯕ ꯄꯣꯠꯁꯦ
ꯍ ꯑ ꯑꯗꯨꯅꯦ ꯁꯣꯝꯗ ꯑꯣꯏꯅ ꯆꯪꯕꯤꯌꯣ ꯁꯣꯝꯗ ꯀꯩꯅꯣꯝꯃ ꯂꯥꯛꯄꯒꯤ ꯇꯥꯏꯞꯇ ꯇꯧꯋꯦꯕꯀꯣ
ꯍꯣꯏ ꯍꯣꯏ
ꯄꯨꯅꯨꯡꯁꯤꯗ ꯈꯪꯉꯤꯗ ꯊꯕꯛ ꯁꯦꯜꯕꯔꯤꯁꯨ ꯂꯣꯏꯗꯣꯏꯣꯔꯦ ꯑꯩꯈꯣꯏꯁꯦ ꯍꯧꯖꯤꯛꯁꯦ ꯄꯨꯡꯖ ꯍꯥꯟꯔꯥꯏ ꯇꯥꯁ ꯂꯛꯑꯅꯤ ꯑꯗꯨꯗ ꯊꯣꯛꯑꯣ ꯁꯣꯝꯗ ꯑꯗꯨꯒ ꯄꯨꯡꯁꯦ ꯉꯍꯥꯜꯂꯒꯗꯤ ꯇꯥꯁꯜꯂꯛꯑꯅꯤꯕ
ꯃꯥꯅ ꯍꯦꯟꯅ ꯑꯩꯈꯣꯏꯗ ꯀꯩꯅꯣ ꯇꯧꯕ ꯑꯣꯏꯒꯅꯦꯕ
ꯍꯣꯏ ꯑꯗꯨꯅꯦ ꯍꯥꯏꯖꯩꯌꯦ ꯅꯨꯡꯁꯥꯁꯨ ꯁꯥꯒꯠꯂꯛꯑꯦ ꯑꯗꯒꯤ ꯍꯥ ꯅꯁꯥꯁꯨ ꯊꯗꯛꯑꯦ ꯅꯨꯡꯁꯤꯠꯁꯨ ꯁꯤꯠꯇ꯭ꯔꯦ ꯑꯆꯥꯄꯣꯠꯁꯨ ꯆꯥꯅꯤꯡꯉꯦ ꯂꯩꯔꯦ ꯂꯩꯔꯦ
ꯀꯩꯁꯨ ꯑꯗꯨꯃꯥꯏꯅ ꯁꯨꯃꯥꯏꯅ ꯂꯣꯏꯅꯃꯛ ꯁꯣꯝ ꯅꯥꯀꯟꯗꯒꯤ ꯊꯣꯛꯂꯛꯄꯁꯦ ꯎꯏꯌꯦꯕ ꯑꯩꯅ
ꯑꯣ ꯑꯧ ꯑꯧ ꯑꯧ ꯍꯣꯏ ꯇꯞꯇꯅ ꯂꯣꯏ ꯊꯣꯛꯅꯔꯛꯑꯦ ꯃꯣꯏ ꯍꯧꯖꯤꯛꯇꯤ ꯅꯍꯥꯟꯗꯤ ꯎꯔꯝꯗꯕꯅꯦ
ꯑꯗꯨꯅ ꯄ꯭ꯔꯣꯒꯥꯝ ꯑꯃ ꯂꯩꯔꯁꯤ ꯈꯪꯉꯦ ꯑꯗꯨꯗ ꯑꯥꯗ ꯑꯉꯥꯡ ꯑꯃ ꯖꯒꯣꯏ ꯁꯥꯔꯤꯁꯦ ꯅꯪ ꯎꯕ꯭ꯔꯥ ꯑꯝꯇ ꯌꯦꯡꯕꯤꯌꯨꯅꯦ ꯁꯣꯝ ꯅꯥꯀꯟꯗꯅꯦ ꯁꯣꯝ ꯅꯥꯀꯟꯗ꯭ꯔꯥ ꯑꯁꯤꯗ ꯔꯦꯠ ꯁꯦꯠꯄꯤ ꯑꯉꯥꯡ ꯑꯃ ꯖꯒꯣꯏ ꯁꯥꯔꯤꯁ
ꯑꯣ ꯑꯣ ꯑꯣ ꯑꯣ ꯎꯔꯦ ꯎꯔꯦ ꯎꯔꯦ ꯃꯥꯦ ꯐꯔꯤꯁ ꯀꯩ ꯍꯥꯏꯅꯤ ꯇꯨꯡꯒꯤ ꯖꯒꯣꯏ ꯁꯥꯕꯤꯒꯨꯝꯕꯤ ꯑꯃ ꯑꯣꯏꯔꯛꯀꯗꯕ ꯑꯃ ꯁꯛꯅꯥꯏꯅꯦꯕ ꯑꯦꯛꯇꯤꯡꯁꯨ ꯌꯥꯝ ꯍꯩꯌꯦ ꯋꯥ ꯀꯩꯅꯣꯃꯥꯏꯁꯨ ꯉꯥꯎꯋꯤ ꯌꯥꯝ ꯂ
ꯌꯥꯝꯅ ꯍꯩꯇ꯭ꯔꯣ ꯑꯁꯤꯒꯤ ꯑꯉꯥꯡꯁꯤꯒꯤ ꯖꯒꯣꯏꯁꯦ
ꯑꯧ ꯑꯩꯗꯤ ꯉꯍꯥ ꯈꯇꯪꯕꯨ ꯃꯤꯠꯌꯦꯡ ꯇꯝꯅꯤꯡꯉꯤ